ꯍꯂꯣ
ꯇꯥꯔꯤꯕꯣ ꯚꯏ
ꯇꯔꯦ
ꯍꯧꯖꯤꯛꯕꯨ ꯀꯩ ꯑ ꯍꯧꯖꯤꯛ ꯖꯤꯀꯥꯟ ꯇꯥꯔꯦ ꯇꯥꯔꯦ ꯉꯁꯥꯏꯗꯣ ꯈꯔ ꯀꯩꯅꯣ ꯇꯧꯋꯦ ꯅꯈꯣꯟꯗꯣ ꯐꯖꯅ ꯁꯦꯡꯗꯅꯕ
ꯑꯣ
ꯍꯧꯖꯤꯛꯀꯥꯟꯁꯤꯕꯨ ꯀꯩ ꯀꯩ ꯍꯣꯠꯅꯕꯤꯔꯤꯒꯦ
ꯑꯩꯈꯣꯏꯗꯤ ꯀꯕꯤꯒꯤ ꯄꯨꯟꯁꯤꯅꯤꯗꯅ ꯁꯩꯔꯦꯡꯕꯤꯒꯤ ꯄꯨꯟꯁꯤꯕꯨ ꯀꯩꯗꯧꯔꯤꯕꯅꯤ ꯄꯩꯁꯥꯗꯤ ꯊꯣꯛꯅꯤꯡꯉꯥꯏ ꯂꯩ ꯇꯦ ꯁꯦꯟꯊꯣꯛ ꯂꯝꯕꯤꯗꯤ ꯂꯩꯇꯦ ꯑꯗꯨꯕꯨ ꯏꯁꯥꯅ ꯄꯥꯝꯖꯔꯨꯕꯒꯤ ꯍꯧꯅꯁꯥ ꯁꯩꯔꯦꯡ ꯈꯔꯏ ꯋꯥꯔꯤ ꯈꯔ ꯏ ꯋꯥꯔꯦꯡ ꯈꯔꯛꯏ
ꯅꯪꯁꯨ ꯅꯪꯁꯨ ꯑꯗꯨꯗꯤ ꯍꯥꯏꯕ ꯌꯥꯗꯦꯍꯦ ꯅꯪꯒꯤ ꯁꯩꯔꯦꯡꯗꯣ ꯐꯣꯡꯗꯣꯛꯑꯒ ꯑꯗꯨꯝ ꯅꯪꯁꯦ ꯅꯪ ꯂꯔꯤꯛꯒ ꯐꯣꯡꯗꯣꯛꯈꯤꯗꯥꯏꯅꯦ ꯑꯗꯨꯗ ꯑꯗꯨꯝ ꯄꯩꯁꯥ ꯂꯥꯛꯏꯕ ꯅꯠꯇ꯭ꯔꯣ ꯈꯔ ꯈꯔꯗꯤ
ꯍꯣꯏ ꯚꯥꯏ ꯑꯗꯣ ꯅꯪ ꯅꯪꯒ ꯋꯥꯔꯤ ꯁꯥꯟꯅꯒꯦꯗꯅ ꯈꯔ ꯂꯩꯔꯝꯃꯤ ꯁꯤꯁꯦ ꯑꯩ ꯍꯟꯗꯛꯇꯤ ꯍꯟꯗꯛꯀꯤ ꯑꯩꯒꯤ ꯐꯣꯡꯒꯗꯕ ꯂꯥꯏꯔꯤꯛꯇꯣ ꯑꯗꯨꯒꯤ ꯈ꯭ꯋꯥꯏ ꯃꯀꯣꯛ ꯊꯪꯍꯟꯈꯤꯗꯣꯏꯅꯦ ꯑꯗꯣ ꯌꯥꯒꯗ꯭ꯔꯥ ꯑꯝꯇ ꯌꯦꯡꯉꯨꯀꯣ ꯑꯩ ꯍꯥꯏꯐꯦꯠꯇꯪ ꯑꯩꯉꯣꯟꯗ ꯍꯥꯏꯔꯛ
ꯥ ꯇꯥꯔꯒꯦ ꯇꯥꯔꯒꯦ ꯍꯥꯏꯔꯛꯑꯣ
ꯑꯩꯅ ꯑꯁꯤꯒꯤ ꯁꯩꯔꯦꯡꯁꯤ ꯃꯃꯤꯡꯁꯦ ꯁꯨꯃꯥꯏꯅ ꯊꯣꯍꯜꯂꯒꯦꯅ ꯈꯜꯂꯦ ꯂꯨꯞꯊꯔꯛꯂꯕ ꯥꯛ ꯌꯩ ꯍꯤ ꯍꯥꯏꯅ ꯑꯗꯨꯝ ꯑ ꯁꯨꯃꯥꯏꯅꯅꯦ ꯋꯥ ꯌꯩꯁꯦ ꯌꯥꯎꯗ꯭ꯔꯁꯨ ꯍꯤꯁꯦ ꯑꯗꯨꯝ ꯀꯤ ꯑꯣꯏꯗꯣꯏꯅꯦꯕ ꯍꯥꯏꯗꯤ ꯑꯩꯈꯣꯏꯅ ꯌꯥꯡꯗꯧ ꯂꯝꯕꯤ ꯀꯩ ꯍꯥꯏꯗ꯭ꯔꯥꯅꯦ ꯂꯝꯕꯤꯁꯤꯁꯨ ꯇꯝꯕꯤꯅꯦ ꯑꯗꯨꯗ ꯑꯩꯈꯣꯏꯅ ꯌꯥꯡꯙꯧ ꯀꯥꯏꯅ ꯁꯨꯝ ꯍꯥꯞꯆꯤꯟꯕ ꯋꯥꯅꯦꯕ ꯐꯖꯅꯕꯅꯦꯕꯀꯣ ꯍꯥꯏꯗꯤ ꯌꯥꯔꯧ ꯁꯉꯥꯏ ꯀꯥꯏꯅ ꯍꯥꯏ ꯍꯥꯏꯇꯥꯅꯦ ꯁꯉꯥꯏꯁꯤꯁꯨ ꯑꯗꯨꯝ ꯁꯉꯥꯏꯅꯤꯗꯅ ꯑꯩꯈꯣꯏꯅ ꯁꯨꯝ ꯍꯦꯟꯅ ꯈꯣꯔꯤꯔꯣꯜꯒꯤ ꯂꯩꯆꯜ ꯑꯃ ꯑꯣꯏꯅ ꯍꯥꯞꯆꯤꯟꯕꯅꯦꯕ ꯕꯥꯥꯏ ꯁꯨꯃꯥꯏꯅ ꯇꯧꯋꯦꯕ ꯑꯗꯨꯗ ꯑꯩ ꯁꯨꯃꯥꯏꯅ ꯊꯣꯜꯂꯦ ꯑꯩꯅ ꯁꯩꯊꯥꯗꯣꯏꯁꯤꯅ ꯑꯩꯈꯣꯏꯒꯤ ꯏꯔꯝꯗꯝꯒꯤ ꯃꯥꯡꯊꯔꯛꯂꯕ ꯃꯌꯥꯝꯁꯤꯅꯦꯕ ꯕꯥꯥꯏ
ꯎꯝ ꯎꯝ
ꯑꯍꯥꯟꯕꯗꯅꯅꯦ ꯑꯩ ꯁꯨꯃꯥꯏꯅ ꯍꯥꯏꯈꯤꯗꯣꯏꯅꯦꯕ ꯍꯥꯏꯗꯤ ꯀꯒꯤ ꯏꯃꯥ ꯂꯩꯄꯥꯛ ꯑꯁꯤꯅ ꯑꯩꯈꯣꯏꯁꯦ ꯃꯥꯒꯤ ꯁꯤꯌꯣꯝꯅꯨꯡꯗ ꯅꯧ ꯄꯨꯨꯕꯤꯔꯒꯅꯦ ꯇꯥꯏꯕꯪꯁꯤꯗ ꯑꯣ ꯇꯣꯏꯅꯦ
ꯑ
ꯑꯗꯨꯗꯨꯒ ꯇꯥꯕꯕꯥꯏ
ꯍ ꯇꯥꯏ ꯇꯥꯏ
ꯑꯗꯨꯒ ꯇꯥꯏꯕꯪꯁꯦ ꯐꯥꯎꯔꯛꯑꯅꯤ ꯑꯗꯨꯗꯩꯗꯤ ꯇꯥꯏꯕꯪꯁꯤꯗ ꯂꯩꯔꯤꯕ ꯑꯐꯕ ꯐꯖꯕ ꯑꯊꯤꯕ ꯅꯨꯡꯉꯥꯏ ꯅꯨꯡꯉꯥꯏꯇꯝ
ꯎꯝ꯫
ꯑ ꯑꯗꯨꯒ ꯂꯣꯏꯅꯃꯛ ꯎꯔꯀꯥꯟꯗ ꯑꯥ ꯑꯊꯤꯕꯁꯤꯡꯁꯨ ꯎꯔꯛꯑꯅꯤ꯫ ꯐꯖꯕꯁꯤꯡꯁꯨ ꯑꯣꯏꯔꯅꯤ ꯑꯗꯨꯒ ꯊꯥꯏꯅ ꯊꯥꯏꯅ ꯊꯣꯛꯈꯤꯕ ꯐꯠꯇꯕ ꯊꯧꯗꯣꯛ ꯃꯌꯥꯝꯗꯣ ꯑꯗꯨꯁꯨ ꯂꯣꯏꯅꯃꯛ ꯄꯜꯂꯅꯤꯕꯀꯣ ꯑꯗꯨꯒ ꯍꯨꯖꯤꯛ ꯍꯨꯖꯤꯛꯀꯤ ꯑ ꯊꯥꯏꯅꯒꯤ ꯑꯐꯕ ꯐꯠꯇꯕ ꯑꯗꯨꯅꯤ ꯆꯥꯡꯗꯝꯅꯔꯅꯤ꯫ ꯍꯧꯖꯤꯛ ꯍꯧꯖꯤꯛꯀꯤ ꯑꯐꯕ ꯐꯠꯇꯕꯁꯦ ꯑꯃꯨꯛ ꯆꯥꯡ ꯆꯥꯡꯗꯝꯅꯗꯣꯏꯅꯦꯕ ꯕꯥ ꯏꯅ꯫
ꯑꯣ꯫
ꯀꯣꯕꯥꯏ
ꯑꯥ꯫
ꯑꯗꯨꯗꯨꯒꯅꯦ ꯑ ꯑꯩꯅ ꯍꯥꯏꯅꯤꯡꯉꯤꯁꯦ ꯍꯧꯖꯤꯛꯅ ꯍꯦꯟꯅ ꯍꯧꯖꯤꯛꯀꯥꯟꯒꯤ ꯃꯇꯝꯁꯤꯅ ꯍꯦꯟꯅ ꯐꯠꯇꯕ ꯍꯦꯟꯖꯜꯂꯛꯄꯗꯣ ꯑꯗꯨꯏ ꯃꯇꯥꯡꯗꯅꯦ ꯑꯩꯅ ꯁꯩꯊꯥꯗꯣꯏꯁꯦ ꯇꯤ ꯍꯧꯖꯤꯛ ꯥꯟ ꯁꯦ ꯁꯒꯣꯜ ꯍꯥꯏꯔꯤꯁꯦ ꯌꯦꯡꯉꫭꯅꯦ ꯃꯅꯤꯄꯨꯔꯁꯦ ꯁꯒꯣꯜ ꯀꯥꯡꯖꯩꯒꯤ ꯍꯧꯔꯛꯐ ꯐꯝꯅꯤ ꯑꯗꯣ ꯁꯒꯣꯜ ꯅꯄꯥꯇꯤꯛ ꯆꯥꯔꯦ꯫
ꯆꯨꯝꯃꯦ꯫
ꯑꯗꯨꯅꯦ ꯁꯉꯥꯏ ꯍꯥꯏꯔꯁꯤꯅꯦ ꯁꯉꯥꯏ ꯁꯉꯥꯏ ꯁꯉꯥꯏ ꯆꯤꯔꯣꯡꯕꯤꯅ ꯑꯝꯇꯪꯕꯨ ꯎꯖꯒꯦꯅ ꯈꯜꯂꯤꯅꯦ ꯑꯗꯣ ꯎꯕ ꯐꯪꯗ꯭ꯔꯦ ꯃꯤꯑꯣꯏꯕꯁꯤ ꯀꯤꯗꯅ ꯂꯣꯠꯈ꯭ꯔꯦ꯫
ꯎꯝ꯫
ꯑꯗꯩꯗꯤ ꯑ ꯁꯤꯔꯣꯏ ꯆꯤꯡ ꯌꯥꯎꯅꯩ ꯀꯥꯕ ꯐꯪꯉꯤꯕ꯭ꯔꯥ ꯐꯪꯗ꯭ꯔꯦ꯫
ꯐꯪꯗ꯭ꯔꯦ꯫
ꯑꯗꯨ ꯁꯤꯔꯣꯏꯁꯤꯁꯨ ꯁꯥꯠꯂꯁꯨ ꯃꯤ ꯃꯌꯥꯝꯁꯤꯅ ꯍꯦꯛꯇ ꯄꯤꯕꯁꯨ ꯎꯒꯦ ꯐꯪꯗ꯭ꯔꯦ ꯍꯥꯏꯕ꯫
ꯃꯥꯅꯦ꯫
ꯑꯗꯨ ꯑꯗꯨꯃꯥꯏꯅ ꯇ ꯑꯁꯨꯃꯥꯏꯅ ꯑꯩꯈꯣꯏꯒꯤ ꯃꯍꯧꯁꯥꯅ ꯄꯤꯕꯤꯕ ꯄꯣꯠꯁꯛꯁꯤꯡꯁꯦ ꯍꯥꯏꯗꯤ ꯑꯩꯈꯣꯏ ꯃꯥꯂꯦꯝ ꯇꯥꯏꯕꯪꯄꯥꯟꯁꯦ ꯃꯤꯑꯣꯏꯕꯒꯤ ꯈꯛꯇꯪꯒꯤ ꯅꯠꯇꯦꯗꯅ꯫ ꯁꯤꯗ ꯂꯩꯃꯤꯟꯅꯔꯤꯕ ꯃꯌꯥꯝ ꯖꯤꯕ ꯄꯥꯟꯕ ꯊꯋꯥꯏ ꯄꯥꯟꯕ ꯍꯩ ꯂꯩ ꯑꯈꯣꯏꯁꯨ ꯅꯨꯡꯁꯤꯅꯅ ꯂꯩꯃꯤꯟꯅꯒꯗꯕ ꯅꯠꯇ꯭ꯔꯣ ꯚꯥꯏ꯫
ꯑꯧ ꯃꯥꯅꯦ-ꯃꯥꯅꯦ꯫
ꯑꯗꯣ ꯃꯤꯑꯣꯏꯕꯅ ꯉꯝꯃꯦ ꯍꯥꯏꯕ ꯃꯇꯥꯒꯨꯝ ꯃꯣꯏꯁꯤꯡꯁꯦ ꯑꯗꯨꯝ ꯇꯨꯍꯠꯄꯤꯔꯒ ꯀꯩꯝꯇ ꯍꯥꯏꯔꯛꯑꯣꯏ ꯍꯥꯏꯕ ꯃꯇꯥꯒꯨꯝ ꯇꯨꯍꯠꯄꯤꯗꯨꯅ ꯊꯝꯃꯦ ꯑꯗꯨꯗꯨꯒ ꯇꯧꯔꯤꯁꯦ ꯌꯧꯅꯦ꯫
ꯑꯗꯨꯏ ꯃꯇꯥꯡꯗꯅꯦ ꯚꯥꯏ ꯍꯣꯏ꯫ ꯑꯗꯨꯗꯨꯒ ꯑꯩꯅ ꯈ꯭ꯋꯥꯏ ꯂꯥꯁꯇ ꯈ꯭ꯋꯥꯏ ꯑꯔꯣꯏꯕꯗ ꯍꯥꯏꯅꯤꯡꯉꯤꯁꯤꯅꯅꯦ ꯁꯨꯃꯥꯏꯅ
ꯁꯝꯕꯁꯤꯅ ꯑꯩꯈꯣꯏ ꯃꯥꯂꯦꯝ ꯏꯃꯥꯁꯨ ꯌꯥꯝ ꯋꯥꯍꯜꯂꯦ꯫ ꯑꯗꯣ ꯏꯃꯥ ꯑꯇꯤꯌꯥꯒꯤ ꯇꯥꯏꯔꯛꯅꯕ ꯁꯛꯇꯝꯕꯨ ꯀꯌꯥꯝ ꯀꯨꯏꯅ ꯅꯣꯡ ꯄꯨꯕ ꯂꯩꯆꯦꯜꯅ ꯀꯨꯞꯁꯤꯟꯗꯨꯅ ꯊꯝꯕ ꯉꯝꯒꯅꯤ ꯃꯃꯥ ꯃ ꯁꯛ ꯇꯥꯛꯉꯝꯕꯥ ꯃꯍꯩ ꯃꯁꯤꯡ ꯆꯪꯈꯣꯟꯕꯥ ꯃꯤꯇꯣꯞ ꯃꯤꯌꯥꯟꯆꯥꯥ ꯀꯌꯥꯒ ꯁꯛꯌꯦꯡ ꯄꯥꯃꯋꯥꯏ ꯊꯦꯡꯅꯕ ꯉꯝꯕ ꯏꯆꯪ ꯑꯊꯧꯕ ꯑꯊꯧꯕ ꯑꯋꯣꯟꯕ ꯀꯌꯥ ꯑꯃ ꯄꯨꯔꯛꯄ ꯉꯝꯒꯗꯕ ꯅꯆꯥ ꯃꯌꯥꯝ ꯌꯥꯎꯔꯤ ꯅꯥꯔꯛꯇ ꯁꯥꯠꯄ ꯂꯩꯔꯥꯡꯒꯨꯝ ꯃꯇꯝ ꯈꯤ ꯆꯦꯛ ꯂꯣꯠꯂꯨꯕꯅꯤ ꯀꯥꯏꯅ ꯍꯥꯏꯔꯒ ꯂꯣꯏꯁꯟꯗꯣꯏꯅꯦꯕ꯫
ꯎꯝ ꯍꯩꯃ ꯌꯥꯝ ꯊꯤꯅ ꯆꯛ ꯆꯔꯦ ꯅꯪꯒꯤ ꯁꯩꯔꯦꯡꯁꯤꯗꯤ ꯇꯥꯕꯗ ꯌꯥꯝꯅ ꯄꯨꯛꯅꯤꯡꯁꯦ ꯅꯨꯡꯁꯤꯕ ꯑꯃꯁꯨ ꯐꯥꯎꯋ
ꯍꯣꯏ ꯚꯥꯏ ꯅꯉꯣꯟꯗꯒ ꯈꯔ ꯅꯪꯉꯣꯟꯗ ꯈꯔ ꯂꯤꯊꯣꯛꯑꯒ ꯈꯔ ꯐꯩ ꯏꯁꯥꯁꯦ ꯌꯥꯡꯉꯦ ꯍꯥꯏꯕ ꯋꯥꯔꯤꯁꯦ
ꯀꯩꯅꯣ ꯅꯪꯅ ꯑꯁꯨꯛ ꯍꯥꯏꯔꯝꯂꯤꯕꯁꯦ ꯀꯔꯝꯕ ꯃꯄꯣꯛꯅꯣ ꯈꯪꯗ꯭ꯔꯤꯗ ꯏꯕꯦꯝꯃ ꯅꯪꯅ ꯑꯁꯨꯛ ꯍꯩꯔꯤꯕꯁꯦ ꯑꯩꯈꯣꯏꯅꯗꯤ ꯃꯇꯧ ꯇꯝꯒꯦ ꯍꯥꯏꯕ ꯌꯥꯔꯣꯏꯏꯅꯦ ꯍꯥꯏꯕꯗꯤ ꯂꯥꯏꯅ ꯄꯤꯊꯣꯔꯛꯄꯁꯦ ꯑꯃꯃꯝꯅꯦꯕ ꯅꯪꯒꯤꯁꯦ ꯑꯩꯗꯤ ꯀꯂꯛꯆꯕꯅ ꯂꯣꯏꯔꯦ
ꯅꯪꯁꯨ ꯑꯍꯩꯕꯤꯅꯤ ꯀꯩꯅꯣ
ꯀꯗꯥꯏ ꯀꯥꯏꯗꯩꯅꯣꯗ ꯅꯣꯏꯅ ꯁꯍꯤꯗꯔꯗꯤ ꯅꯣꯏꯅ ꯋꯥ ꯋꯥꯡꯉꯤꯅꯦ ꯑꯩꯈꯣꯏꯅ ꯍꯩꯕ ꯉꯝꯗꯕ ꯍꯩꯅꯤꯡꯉꯁꯨ
ꯌꯥꯔꯤꯕ ꯑꯃ ꯅꯪ ꯌꯥꯍꯧꯕ ꯅꯍꯥꯟꯒꯤ ꯂꯥꯏꯗꯣ ꯐꯖꯕꯅ ꯀꯩꯅꯣ ꯑꯗꯨ ꯌꯥꯝ ꯋꯥꯍꯟꯊꯣꯛ ꯌꯥꯝ ꯂꯩꯌꯦ
ꯀꯩꯅꯣ ꯅꯪꯅ ꯊꯥꯒꯠꯈꯤꯕꯁꯤꯅ
ꯅꯠꯇꯦ ꯃꯇꯤꯛ ꯃꯉꯥ ꯌꯥꯝ ꯂꯩ ꯌꯦꯡꯗ ꯌꯦꯡꯕꯗ ꯑꯌꯦꯡꯕ ꯑꯩꯈꯣꯏ ꯄꯨꯛꯅꯤꯡ ꯆꯤꯡꯁꯜꯂꯦ ꯍꯥꯏꯕ
ꯑꯁ ꯅꯪ ꯑꯗꯨꯃꯥꯏꯅ ꯍꯥꯏꯔꯤꯁꯦ
ꯅꯪꯒꯤ ꯃꯆꯨ ꯍꯥꯞꯄ ꯄꯨꯈꯝ ꯑꯃ ꯂꯩꯗꯅ ꯃꯆꯨ ꯃꯆꯨꯒꯤ ꯄꯨꯈꯝ ꯑꯃ ꯂꯩꯗꯅ ꯑꯗꯨꯅ ꯑꯉꯥꯡꯕꯨ ꯋꯥꯍꯪꯒꯝ ꯐꯥꯜꯂꯣ
ꯅꯥꯟꯅ ꯂꯣꯏꯁꯤꯜꯂꯦ ꯀꯃꯥꯏꯅ ꯇꯧꯔꯤꯅꯣ ꯑꯝꯇ ꯍꯥꯏꯔꯛꯑꯣ ꯅꯪꯒꯤ ꯂꯥꯏꯗꯣ ꯅꯪꯅ ꯌꯦ ꯅꯪꯒꯤ ꯑꯌꯦꯛꯄ ꯃꯃꯤꯗꯣ ꯑꯝꯇ ꯑꯩꯉꯣꯟꯗ ꯈꯤꯇꯪ ꯍꯥꯏꯔꯛꯑꯣ ꯌꯥꯝ ꯐꯖꯩꯌꯦ
ꯑꯩꯒꯤ ꯄꯨꯈꯝꯗꯣ ꯅꯪꯅ ꯍꯧꯖꯤꯛ ꯍꯥꯏꯈꯤꯕꯗꯣ ꯑꯅꯤ ꯁꯦꯕ ꯑꯗꯣ ꯀꯔꯝꯕꯗꯅꯣ ꯅꯪ ꯍꯥꯏꯔꯤꯁꯦ
ꯑꯁ ꯏꯕꯦꯝꯃ ꯑꯉꯧꯕ ꯃꯆꯨꯗꯣ ꯑꯉꯧꯕ ꯃꯆꯨꯗꯣ ꯃꯨꯛ ꯄꯥꯏꯔꯤꯕ ꯅꯪꯅꯅꯦ ꯀꯔꯤꯝꯇ ꯍꯦꯛ ꯄꯣꯛꯁꯟꯗꯦꯍꯦ ꯑꯗꯣ ꯅꯪꯅ ꯌꯦꯛꯏꯕ ꯂꯥꯏꯗꯣ ꯀꯩꯅꯣꯝꯇ ꯍꯥꯏꯔꯛꯑꯣ ꯑꯩ ꯐꯖꯩꯕꯨꯗꯤ ꯈꯪꯉꯦ ꯄꯣꯠ ꯊꯝꯕꯤ ꯅꯨꯄꯤ ꯑꯃ ꯁꯨ ꯌꯥꯎꯍꯧꯋꯦ ꯑꯗꯨꯒ ꯐꯅꯦꯛ ꯁꯦꯠꯄꯤ ꯈꯣꯡ ꯇꯦꯟꯗ ꯉꯥꯕ ꯅꯨꯄꯤ ꯑꯃꯁꯁꯨ ꯀꯩ ꯍꯥꯏꯅꯤꯡꯉꯤꯅꯣꯗꯤ ꯈꯪꯗꯕ ꯐꯖꯩꯗꯤ ꯈꯪꯕ ꯑꯗꯣ ꯅꯪꯅ ꯐꯣꯡꯗꯣꯛꯅꯤꯡꯕ ꯑꯝ ꯂꯩꯔꯝꯅꯤꯗꯅ ꯂꯥꯏꯌꯦ ꯏꯅꯤꯅꯦ ꯑꯩ ꯁꯣꯝꯗꯦ ꯑꯗꯣ ꯍꯥꯏꯔꯛꯑꯣ ꯑꯝꯇ
ꯍꯧꯖꯤꯛꯀꯤ ꯎꯈꯣꯡꯗ ꯉꯥꯔꯒ ꯂꯩꯕ ꯅꯨꯄꯤ ꯑꯃ ꯐꯅꯦꯛ ꯁꯦꯠꯂꯒ ꯋꯥꯁꯝ ꯊꯥꯗꯕ ꯅꯨꯄꯤꯗꯣ
ꯑꯣ ꯑꯣ ꯑꯣ
ꯑꯥ ꯑꯗꯨꯏꯗꯣ ꯑꯩꯅ ꯍꯥꯏꯅꯤꯡꯉꯤꯁꯤꯅ ꯃꯥꯁꯦ ꯃꯆꯥ ꯃꯆꯥ ꯍꯜꯂꯛꯄ ꯉꯥꯏꯔꯤꯅꯦꯕ
ꯑꯣ ꯑꯣ ꯑꯣ
ꯍꯜꯂꯛꯑꯔꯣꯏꯗꯧꯕ ꯃꯆꯥꯅꯦ ꯃꯥꯅ ꯉꯥꯏꯔꯤꯕꯁꯦ ꯍꯥꯏꯗꯤ ꯊꯥꯏꯅ ꯀꯩ ꯍꯥꯏꯅꯤ ꯃꯥꯏ ꯃꯆꯥꯁꯦ ꯆꯍꯤ ꯑ ꯃꯔꯤꯃꯨꯛ ꯁꯨꯔꯛꯄ ꯃꯇꯝꯗ ꯏꯁꯤꯡꯗ ꯇꯥꯔꯒ ꯂꯩꯈꯤꯗ꯭ꯔꯕ ꯍꯥꯏꯇꯥꯔꯦꯅꯀꯣ ꯑꯗꯣ ꯃꯥꯁꯦ ꯌꯥꯝꯅ ꯃꯆꯥꯅꯨꯄꯥꯅꯦꯕ ꯑꯗꯨꯗꯩꯗꯤ ꯃꯥꯁꯦ ꯌꯥꯝꯅ ꯄꯦꯟꯈꯤꯗꯕ ꯑꯗꯨꯗꯩꯗꯤ ꯑꯗꯨ ꯎꯍꯣꯡꯗꯨꯗ ꯃꯥꯏ ꯃꯆꯥꯅ ꯑꯗꯨꯝ ꯈꯨꯂꯣꯛꯄꯤꯤ ꯁꯅꯕ ꯃꯐꯝꯅꯦ ꯑꯗꯨꯗ ꯎꯝ ꯃꯥꯅ ꯑꯗꯨꯝ ꯂꯧꯕ ꯂꯥꯛꯇꯣꯏꯅꯦ ꯑꯗꯨꯒꯤꯐꯝ ꯃꯣꯐꯝꯗ ꯑꯗꯨꯗꯣ ꯃꯥꯅ ꯈꯜꯂꯤꯁꯤꯅ ꯑꯗꯨꯝ ꯅꯣꯡꯃ ꯐꯠꯇꯗꯤ ꯅꯣꯡꯃ ꯃꯆꯥ ꯃꯆꯥꯗꯨ ꯂꯥꯛꯈꯤꯅꯤ ꯍꯥꯏꯅ ꯈꯟꯕꯗꯣ ꯅꯨꯡꯇꯤꯒꯤ ꯑꯗꯨꯗ ꯑꯗꯨꯝ ꯂꯦꯞꯂꯒ ꯉꯥꯏꯔꯒ ꯂꯩꯕ ꯍꯥꯏꯇꯥꯔꯦ ꯂꯥꯛꯑꯔꯣꯏꯗꯕꯣ ꯃꯆꯥꯅꯨꯄꯥꯗꯣ
ꯑꯣ ꯑ ꯑꯗ‌ꯣ ꯅꯨꯄꯤ ꯑꯃ ꯄꯣꯠꯐꯝ ꯐꯝꯕꯤꯗꯨꯅ ꯀꯩꯅꯣꯕ ꯃꯥꯒꯤ ꯁꯦꯔꯐꯂꯥꯗꯨꯗ ꯑꯃꯅ ꯉꯥ ꯉꯥ ꯃꯌꯥꯝ ꯊꯝꯃꯦ ꯑꯗꯨꯒ ꯑꯃ ꯅꯥꯀꯟ ꯑꯃꯗꯅ ꯅꯨꯡꯁꯨ ꯊꯝꯗꯦ ꯀꯩꯅꯣꯕ ꯅꯪ ꯍꯥꯏꯅꯤꯡꯉꯤꯗꯣ ꯅꯪ ꯌꯦꯛꯁꯟꯗꯣꯏ ꯋꯥꯠꯂꯤꯕꯣ ꯀꯩꯅꯣꯕ
ꯅꯠꯇꯦ ꯅꯠꯇꯦ ꯑꯗꯨ ꯑꯗꯨꯏ ꯑꯗꯨꯏꯗꯤ ꯑꯗꯨ ꯗ ꯂꯣꯏꯔꯕꯅꯦ ꯚꯥꯏ ꯑꯗꯨꯅ ꯇꯥꯛꯄꯗꯤ ꯍꯧꯖꯤꯛꯀꯤ ꯑꯩꯅ ꯑꯩꯒꯤ ꯋꯥꯍꯟꯊꯣꯛꯁꯦ ꯑꯗꯨꯒꯤ ꯂꯥꯏꯗꯨꯗ ꯍꯥꯏꯅꯤꯡꯉꯤꯕ ꯋꯥꯍꯟ ꯋꯥꯍꯟꯊꯣꯛꯁꯦ ꯈꯔꯗꯤ ꯇꯣꯡꯉꯥꯜꯂꯦ ꯍꯥꯏꯗꯤ ꯃꯤ ꯈꯔ ꯑꯃꯅꯗꯤ ꯈꯪꯔꯝꯕ ꯌꯥꯏ ꯑꯗꯨ ꯑꯣꯏꯔꯁꯨ ꯑꯩꯅ ꯍꯥꯏꯅꯤꯡꯂꯤꯕꯁꯤꯅ ꯉꯥ ꯌꯥꯝꯅ ꯁ‌ꯦꯐ꯭ꯂꯥꯒꯤ ꯁ‌ꯦꯐ꯭ꯂꯥ ꯑꯝ ꯅꯀꯟ ꯑꯃꯗꯨꯅ ꯉꯥ ꯄꯤꯛ ꯊꯟꯅ ꯌꯥꯎꯗ꯭ꯔꯥ ꯑꯗꯨꯒ ꯑꯃꯗꯨꯅ ꯀꯩꯝꯇ ꯌꯥꯎ ꯌꯥꯎ ꯌꯥꯎꯗ‌ꯦꯅꯀꯣ ꯅꯥꯀꯟ ꯑꯃꯗꯨꯅ ꯑ ꯑꯁꯤꯅ ꯍꯥꯏꯕꯁꯤꯗꯤ ꯍꯧꯖꯤꯛꯀꯥꯟꯒꯤ ꯃꯇꯝꯁꯦ ꯃꯤꯁꯤꯡꯅ ꯃꯤꯁꯤꯡꯁꯦ ꯄꯩꯁꯥ ꯄꯥꯏꯕ ꯈꯛꯇꯪꯗ ꯎꯕ ꯑꯗꯨꯒ ꯎꯝ ꯀꯩ ꯍꯥꯏꯅꯤ ꯑ ꯄꯩꯁꯥꯅ ꯉꯥꯎꯔꯕ ꯂꯝꯗꯝꯅꯦꯕ ꯍꯧꯖꯤꯛꯁꯦ ꯇꯧꯅꯔꯤꯕꯁꯦ ꯑꯗꯨꯒ ꯄꯩꯁꯥꯕꯨ ꯂꯩꯇ꯭ꯔꯗꯤ ꯀꯩꯝꯇ ꯂꯩꯇ꯭ꯔꯦ ꯃꯤꯔꯦꯝ ꯇꯥꯔꯦ ꯃꯤꯅꯁꯨ ꯑꯗꯨꯝ ꯀꯩꯝꯇ ꯎꯁꯤꯠꯄꯤꯗꯕꯗꯣ ꯍꯥꯏꯇꯥꯔꯦꯅꯦꯀꯣ ꯌꯦꯡꯊꯕꯗꯣ ꯃꯤꯅ ꯑꯗꯨꯝ ꯀꯩꯁꯨ ꯕꯦꯕꯥꯔ ꯌꯥꯝꯅ ꯇꯧꯕꯁꯨ ꯑꯣꯏꯗꯕꯗꯣ ꯑꯗꯨ ꯍꯣꯠꯅꯔꯁꯨ ꯀꯩꯝ ꯂꯩꯇꯕꯗꯣ ꯑꯗꯨꯃꯥꯏꯅ ꯑꯣꯏꯌꯦ ꯑꯗꯨꯒ ꯄꯩꯁꯥ ꯄꯥꯏꯕ ꯃꯤꯁꯤꯡꯁꯤꯅ ꯈꯖꯤꯛꯇꯪ ꯇꯧꯊꯣꯔꯛꯄꯗ ꯌꯥꯝꯅ ꯂꯨꯝꯅ ꯂꯧꯕ ꯍꯥꯏꯇꯥꯔꯦ ꯃꯣꯏꯒꯤ ꯋꯥ ꯗ ꯑꯗꯨꯝ ꯆꯠꯄꯗꯣ ꯑꯗꯨ ꯑꯗꯨꯒꯤ ꯋꯥ ꯋꯥꯍꯟꯊꯣꯛꯅꯤꯗ ꯑꯩꯅ ꯂꯧꯊꯣꯛꯅꯤꯡꯉꯤꯕꯁꯤꯗꯤ ꯑꯗꯨꯏ ꯂꯥꯏꯗ
ꯂꯨꯝꯈꯤꯕꯗꯣ ꯂꯨꯝꯊꯈꯤꯕꯗꯣ ꯍꯥꯏꯗꯤ ꯉꯥ ꯍꯥꯏ ꯖꯤ ꯃꯁꯛ ꯐꯖꯩꯅꯤꯗꯅ ꯄꯩꯁꯥ ꯄꯥꯏꯕꯒ ꯆꯥꯡꯗꯝꯅꯩꯅꯦꯕ ꯅꯪꯒꯤꯁꯦ ꯅꯠꯇ꯭ꯔꯥ ꯍꯣꯏ ꯑꯗ‌ꯣ ꯚꯥꯏ ꯅꯪꯒꯤꯅꯦ ꯅꯪꯒꯤ ꯂꯥꯏꯁꯤꯡꯁ‌ꯦ
ꯑꯧ
ꯋꯥꯍꯟꯊ‌ꯣꯛ ꯌꯥꯝ ꯂꯩꯉꯣ
ꯑꯁ ꯅꯪꯅ ꯑꯗꯨꯃꯥꯏꯅ ꯍꯥꯏꯔꯛꯄꯁꯦ ꯑꯩꯗꯤ ꯅꯨꯡꯉꯥꯏꯔꯝꯂꯣꯏꯗꯣꯏꯕ ꯃꯥꯜꯂꯨꯔ ꯌꯥꯝ ꯅꯨꯡꯉꯥꯏꯅꯦ ꯃꯅꯨꯡꯗꯗꯤ
ꯑꯗꯨꯒ ꯅꯪꯒꯤ ꯂꯥꯏ ꯑꯃꯁꯨ ꯎꯔꯝꯃꯦ ꯍꯥꯏꯗꯤ ꯂꯩꯁꯥꯕꯤꯁꯤꯡꯅ ꯑ ꯁꯝꯒꯗꯣ ꯁꯥꯏꯗꯣꯟ ꯀ ꯀꯛꯑꯒ ꯃꯣꯏ ꯃꯔꯤ ꯃꯉꯥ
ꯑꯣ ꯑꯣ ꯑꯣ ꯑꯣ ꯊꯝꯕꯥꯟ ꯊꯔꯣꯒ ꯄꯥꯏꯔꯒ ꯇꯧꯕꯗꯣ ꯑꯣ ꯑꯗꯨꯏꯗꯨꯗꯤꯅꯦ ꯑ ꯀꯪꯂ‌ꯦꯟꯅ ꯂꯥꯛꯄꯗꯣ ꯑꯗꯨꯗ ꯀꯩ ꯍꯥꯏꯅꯤ ꯑꯥ ꯃꯣꯏ ꯃꯌꯥꯝ ꯑꯥ ꯑꯗꯨꯝ ꯑꯆꯥꯄꯣꯠ ꯆꯥꯃꯤꯟꯅꯕ ꯁꯤꯡꯖꯨ ꯆꯥꯃꯤꯟꯅꯕ ꯑꯗꯨꯒꯤ ꯃꯇꯝꯗꯣ ꯌꯧꯔꯛꯑꯕꯅꯤꯅ ꯌꯥꯝꯅ ꯍꯔꯥꯎꯕꯗꯣ ꯑꯗꯨ ꯎꯠꯊꯣꯛꯏꯅꯦ ꯑꯗꯨꯒꯤ ꯂꯥꯏꯁꯤꯡꯗꯣ ꯅꯪꯅ ꯃꯨꯟꯅ ꯌꯦꯡꯁꯤꯜꯂꯨꯔꯗꯤꯅꯦ ꯅꯪꯁꯨ ꯑꯩꯁꯨ ꯌꯥꯎꯔꯕꯅꯦ ꯑꯗꯨꯗ
ꯑꯣ ꯍꯩꯃꯥ ꯑꯩꯁꯤꯅ ꯀꯔꯝꯕ ꯑꯣꯏ ꯀꯩꯅꯣ ꯑꯩꯑꯩ ꯑꯩꯅ ꯀꯔꯝꯕꯅꯣ ꯑꯩ ꯑꯉꯥꯡꯕ ꯁꯦꯠꯄꯗꯣ ꯑꯣꯏ ꯃꯥꯜꯂꯦ ꯚꯥꯏ
ꯅꯠꯇꯦ ꯅꯠꯇꯦ ꯍꯧꯖꯤꯛꯀꯤ
ꯆꯦꯠꯄꯗꯨꯅ ꯑꯗꯨ ꯐꯅꯦꯛ ꯑꯉꯥꯡꯕ ꯑꯥ ꯑꯗꯨꯗꯤ
ꯃꯥꯅꯦ ꯃꯥꯅꯦ ꯑꯗꯨ ꯑꯗꯨ ꯅꯪ ꯑꯣꯏꯗꯣꯏꯅꯦ ꯃꯁꯝꯒ ꯌꯥꯝ ꯁꯥꯡꯕ
ꯎꯝ
ꯑꯥ ꯑ ꯑꯩ ꯑꯩꯁꯤꯅ ꯀꯔꯝꯕꯅꯣ ꯅꯪ ꯍꯥꯏꯕ ꯅꯪ ꯍꯥꯏꯕ ꯉꯝꯒꯗ꯭ꯔꯣ
ꯎꯝ ꯎꯝ ꯀꯩꯗꯧꯕꯩ ꯉꯝꯃꯣꯏꯗꯣꯏꯕ ꯅꯪꯗꯤ ꯑꯁꯪꯕꯅꯤ ꯀꯩꯅꯣ
ꯆꯨꯝꯃꯦ ꯀꯩꯅꯣ
ꯅꯪꯅ ꯑꯁꯪꯕ ꯄꯥꯝꯖꯕꯁꯤꯗꯤ ꯍꯥꯏꯔꯅꯨ ꯁꯪꯗꯅ ꯅꯧꯗꯅ ꯂꯩꯔꯒ ꯃꯉꯥꯏ ꯅꯪ ꯍꯅꯨꯕꯒ ꯅꯥꯏꯔꯔꯣꯏ ꯅꯪ ꯁꯪꯗꯅ
ꯑ ꯍꯩꯃ ꯑꯩꯗꯤ ꯏꯀꯥꯏꯕ ꯂꯣꯏꯔꯦ
ꯅꯪꯁꯤ ꯄ꯭ꯨꯔꯥ ꯃꯍꯧ ꯁꯥ ꯂꯩꯏꯔꯦꯝꯕꯤꯅꯤꯀꯣ ꯏꯕꯦꯝꯃ ꯅꯪ ꯇꯣꯛꯊꯣꯔꯛꯄꯗꯤ ꯀꯩꯗꯤ ꯄꯨꯔꯥ ꯃꯍꯧꯁꯥ ꯂꯥꯏꯔꯦꯝꯕꯤ
ꯑꯁ ꯌꯥꯔꯦ ꯌꯥꯔꯦ ꯑꯗꯨꯗꯤ ꯌꯥꯝꯅ ꯍꯦꯟ ꯀꯥ ꯍꯦꯟꯅ ꯍꯥꯏꯁꯤꯜꯂꯝꯃꯒ ꯅꯪꯁꯨ
ꯌꯥꯔꯦ ꯑꯩꯗꯤ ꯏꯅꯥꯛꯈꯨꯟꯕꯤ ꯃꯆꯨ ꯅꯠꯇ꯭ꯔꯗꯤ ꯄꯥꯝꯗꯦ ꯍꯥꯏꯕ ꯑꯉꯥꯡꯕꯒꯨꯝꯕ ꯁꯅꯥ ꯃꯆꯨꯒꯨꯝꯕ